ꯎꯝ ꯎ ꯍꯜꯂꯣ
ꯍꯦꯜꯂꯣ
ꯎꯝ ꯍꯦꯜꯂꯣ
ꯑꯣ
ꯑ ꯍꯣꯏ ꯁꯦꯡꯅ ꯇꯥꯕꯤꯕ꯭ꯔꯣ
ꯍꯦꯜꯂꯣ
ꯑꯥ ꯍꯜꯂꯣ ꯇꯥꯗꯕ꯭ꯔꯣ ꯑꯩꯗꯤ ꯇꯥꯏꯌꯦ
ꯑꯣ ꯇꯥꯔꯦ ꯇꯥꯔꯦ
ꯑꯝ
ꯌꯥꯝ ꯀꯔꯝ
ꯑꯣ ꯑꯥ ꯍꯣꯏ ꯇꯥꯏꯌꯦ ꯑꯩꯗꯤ
ꯇꯥꯢ ꯅꯦꯠꯋꯥꯛꯁꯥꯅ ꯅꯨꯡꯉꯥꯏꯇ꯭ꯔꯤꯔꯥ
ꯎꯝ
ꯍꯜꯂꯣ
ꯑꯥ ꯍꯜꯂꯣ ꯑꯣ ꯇꯥꯏꯌꯦ ꯍꯣꯏ ꯁꯦꯡꯅ ꯑꯗꯨꯝ ꯇꯥꯏꯌꯦ ꯑꯩꯗꯤ
ꯆꯥꯛ ꯌꯦꯟꯁꯥꯡꯗꯤ ꯀꯃꯥꯏꯅ ꯊꯧꯏ ꯅꯪꯅ ꯑꯗꯨꯝ ꯊꯣꯡꯖꯕ꯭ꯔꯥ ꯐꯦꯃꯤꯂꯤꯅ ꯊꯣꯡꯕ꯭ꯔꯥ ꯀꯃꯥꯏꯅ ꯇ
ꯀꯃꯥꯢ ꯇꯧꯋꯤ ꯑꯩꯅ ꯊꯣꯡꯕꯁꯨ ꯌꯥꯎꯋꯦ ꯏꯃꯥꯅ ꯊꯣꯡꯕꯁꯨ ꯌꯥꯎꯋꯦ ꯑꯗꯨꯝ ꯅꯣꯡꯃ ꯅꯣꯡꯃꯒꯤ ꯑꯁꯪ ꯑꯁꯪꯕꯅ ꯑꯗꯨꯝ ꯇꯧꯔꯦ
ꯉꯁꯤꯒꯤꯅ ꯀꯅꯥꯅ ꯊꯣꯡꯉꯕ
ꯉꯁꯤꯒꯤꯗꯤ ꯑꯩꯅ
ꯑꯣ
ꯑꯩꯅ ꯇꯧꯔꯦ
ꯑꯁꯤꯗꯤ ꯅꯪꯒꯤ ꯄꯥꯂꯤ ꯇꯥꯔꯦꯕ
ꯎꯝ ꯕ꯭ꯔꯗꯔꯈꯣꯏꯒꯤꯗꯤ
ꯑꯩꯈꯣꯏꯒꯤꯗꯤ ꯑꯩꯈꯣꯏ ꯏꯗꯣꯝꯆꯥꯅ ꯈꯣꯏꯅ ꯊꯣꯡꯉꯦ ꯏꯗꯣꯝꯆꯥ ꯑꯩꯈꯣꯏ ꯀꯀꯥꯒꯤ ꯅꯨꯄꯤꯅ ꯍꯥꯏꯇꯥꯔꯦ
ꯑꯣ
ꯑꯩꯈꯣꯏ ꯃꯥ ꯍꯣꯏꯗꯣ ꯗꯨꯀꯥꯟ ꯐꯝꯃꯦꯕ ꯑꯗꯨꯒꯤ ꯃꯣꯏ ꯗꯨꯀꯥꯟ ꯆꯠꯄ ꯑꯩꯗꯤ ꯌꯨꯝꯗ ꯂꯩꯕ
ꯑꯣ ꯖꯣꯏꯟ ꯐꯦꯃꯤꯂꯤ ꯑꯣꯏꯅ ꯂꯩꯗꯣꯏꯔ ꯕ꯭ꯔꯗꯔ ꯈꯣꯏꯒꯤꯁꯦ
ꯑꯥ ꯑꯥ ꯖꯣꯏ
ꯎꯝ
ꯑꯩꯈꯣꯏꯁꯦ ꯍꯧꯖꯤꯛ ꯑꯦꯛꯖꯥꯝ ꯌꯥꯝ ꯀꯟꯅ ꯇꯧꯔꯤꯕꯥ
ꯑꯣ
ꯃꯥꯁꯇꯔꯥꯒꯤꯁꯦ
ꯎꯝ
ꯑꯗꯨꯒꯤ ꯑꯁ ꯂꯥꯏꯔꯤꯛꯁꯨ ꯐꯖꯅ ꯄꯥꯗꯦ
ꯑꯗꯨꯝ ꯅꯨꯡꯉꯥꯏꯕ꯭ꯔꯣ ꯕ꯭ꯔꯗꯔꯅ ꯂꯧꯔꯤꯕ ꯀꯣꯔꯁꯁꯦ ꯍꯥꯏꯗꯤ ꯑꯗꯨꯝ ꯕ꯭ꯔꯗꯔꯒꯤ ꯆꯨꯅꯕ꯭ꯔꯥ ꯍꯥꯏꯇꯥꯔꯦ
ꯍꯣꯏ ꯑꯗꯨꯝ ꯅꯨꯡꯕꯨꯗꯤ ꯅꯨꯡꯉꯥꯏ ꯀꯩꯅꯣꯒꯤ ꯈꯣꯏꯒꯤ ꯑꯦꯀꯥꯎꯟꯇꯤꯡꯒꯨꯝꯕꯀꯣ
ꯎꯝ
ꯍꯣꯠꯄꯒꯤ ꯑꯣꯏꯔꯗꯤ ꯅꯨꯡꯉꯥꯏꯑꯦꯕ ꯑꯗꯨꯒ ꯊꯤꯌꯋꯔꯤꯁꯦ ꯌꯥꯝ ꯄꯥꯅꯤꯡꯗꯕ
ꯑꯣ
ꯍꯣꯠꯄꯒꯤ ꯃꯇꯥꯡꯗꯤ ꯑꯗꯨꯝ ꯅꯨꯡꯉꯥꯏꯑꯦꯕ ꯑꯗꯨꯝ ꯄꯥ ꯍꯣꯠꯁꯨ ꯍꯣꯠꯅꯤꯡꯉꯦꯕ ꯈꯔꯁꯨ ꯍꯅꯕ ꯑꯗꯨꯒ ꯊꯤꯑꯣꯣꯔꯤꯁꯤꯗꯤ ꯄꯥꯕ ꯌꯥꯝ ꯇꯟꯒ
ꯑꯣ ꯑꯗꯨ ꯑꯣꯏꯔꯗꯤ ꯄꯨꯔꯥ ꯇꯥꯏꯌꯣꯟꯅꯕꯅꯤꯅ ꯑꯩꯈꯣꯏꯅ ꯄꯥꯅꯤꯡꯕ ꯄꯥꯔꯗꯤ ꯄꯛꯆꯦ ꯑꯗ ꯁꯦꯝꯕ ꯌꯥꯕꯒꯤ ꯆꯥꯡ ꯌꯥꯎꯋꯤꯗꯅ
ꯑꯣ
ꯑꯗꯣ ꯑꯪꯀꯒꯤ ꯃꯇꯥꯡꯗꯗꯤ ꯁꯦꯝꯖꯤꯟꯕꯗꯤ ꯌꯥꯗꯕꯅꯤꯅ
ꯍꯣꯏ ꯍꯣꯏ ꯐꯗꯤ ꯑꯃ ꯄꯥꯝꯖꯕ ꯑꯦꯅꯣꯒꯨꯝꯕꯗꯒꯗꯤ ꯊꯥꯕ꯭ꯔꯥ ꯀꯃꯥꯏꯅ ꯇꯧꯋꯤ ꯅꯦꯠꯀꯨꯝꯕ ꯑꯗꯨꯒꯨꯝꯕꯗꯤ ꯊꯥꯕ꯭ꯔꯥ
ꯑꯩ ꯊꯥꯗ꯭ꯔꯤ ꯊꯥꯅꯤꯉꯥꯏ ꯍꯥꯏꯅꯕꯨꯗꯤ ꯅꯍꯥꯟꯁꯦ ꯑꯦꯄ꯭ꯂꯥꯏ ꯇꯧꯔꯝꯕ ꯂꯣꯏꯅꯃꯛ ꯐꯣꯔꯝ ꯐꯤꯜ ꯑꯞ ꯂꯣꯏꯅꯃꯛ ꯂꯣꯏꯔꯝꯃꯕꯅꯦ ꯑꯗꯨꯒ ꯊꯥꯒꯗꯕ ꯅꯨꯃꯤꯠꯁꯦ ꯑꯃ ꯐꯔꯛ ꯇꯥꯕ ꯍꯥꯏꯇꯥꯥꯔꯦꯅꯦꯀꯣ ꯑꯩꯒꯤ ꯇꯥꯟꯖꯥ ꯆꯥꯗꯕ ꯑꯃ ꯂꯩꯕꯒꯤꯀꯣ ꯑꯗꯨꯝ ꯊꯥꯗꯕꯤ ꯇꯣꯛꯑꯦ ꯑꯗꯨꯒ ꯍꯟꯗꯛꯁꯤꯁꯨ ꯊꯥꯅꯤꯡꯉꯥꯏ ꯍꯥꯏꯅ ꯌꯥꯝ ꯇꯧꯔꯝꯕꯅꯦ ꯑꯗꯨꯒ ꯑꯃꯨꯛ ꯑꯩꯒꯤ ꯑꯦꯛꯖꯥꯝꯁꯤꯒ ꯐꯪꯖꯟꯅꯅꯕ ꯃꯣꯏꯒꯤ ꯑꯦꯛꯖꯥꯝꯁꯦ ꯑꯗꯨ ꯑꯣꯏꯕꯩ ꯑꯗꯨꯝ ꯑꯩ ꯊꯥꯗꯔ ꯇꯣꯛꯑꯦ ꯑꯗꯨꯒ
ꯑꯣ ꯅꯣꯏ ꯍꯟꯗꯛ ꯍꯪꯖꯅꯔꯝꯃꯦꯣꯏ ꯑꯗꯨꯗꯤ ꯑꯩꯈꯣꯏꯁꯨ ꯏꯃꯥꯟꯅꯕ ꯊꯥꯕ ꯌꯥꯎꯋꯦꯕ ꯍꯟꯗꯛ ꯇꯧꯈꯤꯕꯗꯣ
ꯎꯝ
ꯑꯩꯈꯣꯏꯒꯤ ꯏꯃꯥꯟꯅꯕ ꯊꯥꯗꯨꯗꯤ ꯑꯃꯨꯛ ꯑꯗꯨ ꯑꯦꯛꯖꯥꯝꯗꯨ ꯂꯣꯏꯔꯒ ꯁꯤꯗꯤ ꯁꯦꯃꯤꯁꯇꯔ ꯑꯦꯛꯖꯥꯝ ꯇꯥꯏꯌꯦꯕ
ꯑꯣ
ꯅꯣꯏꯒꯤꯗꯤ ꯍꯟꯗꯛꯇ ꯑꯦꯛꯖꯥꯝ ꯂꯣꯏꯗ ꯉꯥꯏꯔ ꯍꯥꯏꯕꯅꯤꯅ ꯐꯪꯖꯅꯔꯝꯃꯅꯤ ꯅꯦꯠꯀ ꯅꯣꯏ ꯁꯦꯃꯤꯁꯇꯔ
ꯑꯗꯨꯝ ꯇꯧꯕꯒꯤ ꯍꯟꯗꯛ ꯂꯥꯛꯄ ꯗꯤꯁꯦꯝꯕꯔ ꯆꯍꯤ ꯂꯣꯏꯔꯝꯗꯥꯏꯒꯤꯁꯦ ꯑꯁꯤꯗ ꯑꯃꯨꯛ ꯇꯧꯕ ꯌꯥꯕ꯭ꯔꯥ ꯍꯥꯏꯅ ꯌꯦꯡꯕ ꯇꯥꯔꯦ ꯑꯗꯨ ꯃꯇꯝꯗꯁꯨ ꯑꯃꯨꯛ ꯁꯤꯦꯃꯤꯁꯇꯔꯒꯤ ꯑꯦꯛꯖꯥꯝ ꯂꯩꯗꯣꯏꯅꯦꯕ ꯑꯃꯨꯛꯀ ꯍꯥꯏꯕꯗꯤ
ꯑ
ꯑꯗꯨꯝ ꯐꯥꯡꯖꯟꯅꯒꯦꯔꯥ ꯈꯪꯗꯦ ꯑꯃꯨꯛ ꯑꯗꯨꯁꯨ
ꯎꯝ ꯍꯟꯗꯛ ꯇꯧꯈꯤꯕꯗꯣ ꯂꯣꯏꯔꯝꯃ ꯂꯣꯏꯅꯃꯛ ꯂꯣꯏꯔꯝꯃꯅꯤ ꯁꯞꯖꯦꯛ ꯑꯝꯇ ꯂꯣꯏ ꯍꯥꯏꯁꯨꯨ ꯍꯥꯏꯗꯣꯛꯅꯒ꯭ꯔꯗꯅꯦ
ꯈꯪꯗ꯭ꯔꯤꯉ ꯑꯩꯗꯤ
ꯎꯝ ꯎꯝ ꯍꯥꯏꯗꯤ ꯍꯥꯏꯗꯤ ꯍꯥꯏ ꯍꯥꯏꯗꯣꯛꯑꯝꯁꯤꯔꯣ ꯂꯣꯏꯅꯔꯕ ꯑ ꯗꯦꯠꯠꯇꯣ ꯃꯣꯏꯒꯤ ꯁꯕꯖꯦꯛꯇꯣ ꯑꯩꯈꯣꯏꯒꯤ ꯀꯩꯅꯣ ꯇꯧꯕ ꯌꯥꯎꯕꯅꯦꯕ ꯀꯣꯏꯁꯟ ꯁꯣꯏꯕ ꯈꯣꯠꯄꯒꯤ
ꯑꯣ
ꯈꯔ ꯀꯩꯅꯣ ꯇꯧꯕ ꯌꯥꯎꯕꯅꯦ ꯑꯗꯨꯒꯤ ꯈꯔ ꯊꯦꯡꯊꯅꯤꯡꯒꯗꯤ ꯍꯥꯏꯕ
ꯑꯆꯥꯥ ꯑꯗꯣ ꯎꯝ ꯎꯝ ꯊꯥꯁꯤꯔꯥ ꯍꯥꯏꯅ ꯈꯜꯂꯦ ꯑꯗꯣ ꯑꯗꯨꯁꯨ ꯑꯃꯨꯛ ꯌꯦꯡꯕ ꯇꯥꯕꯅꯦ ꯍꯥꯏꯕꯗꯤ ꯀꯣꯂꯦꯖ ꯇꯝꯃꯤꯕꯅꯤꯅꯀꯣ ꯑꯃꯨꯛ ꯑꯦꯛꯖꯥꯝꯗꯣ ꯐꯪꯖꯟꯅꯒꯗ꯭ꯔꯥ ꯑꯗꯨꯝ ꯑꯗꯨꯒꯤ ꯄꯥꯈꯠꯄꯕꯨꯗꯤ ꯈꯔꯕꯨꯗꯤ ꯌꯥꯎꯋꯦ ꯑꯃꯨꯛꯀ
ꯁꯣꯁꯤꯌꯂꯣꯖꯤꯗꯤ ꯑꯗꯨꯝ ꯇꯧꯗꯦ ꯅꯠꯇ꯭ꯔꯣ ꯄꯤ ꯑꯩꯆ ꯗꯤ ꯇꯧꯕꯗꯤ
ꯎꯝ ꯑꯗꯨꯗ ꯑꯗꯨꯝ ꯇꯧꯅꯤ
ꯀꯩꯅꯣꯒꯤꯗꯤ ꯕꯤꯦꯠꯀꯤꯗꯤ ꯕꯤ ꯑꯦꯁ ꯖꯤ ꯍꯥꯏꯕ ꯂꯩꯕ꯭ꯔꯥ ꯂꯩꯔꯝꯃꯣ
ꯕꯤ ꯑꯦꯗꯀꯤꯗꯤ ꯑꯗꯨꯝ ꯁꯣꯁꯦꯜ ꯁꯥꯏꯟꯁꯀꯤ ꯍꯥꯏꯕꯗꯤ ꯑꯩꯅ ꯇꯝꯂꯤꯕꯁꯦ ꯀ꯭ꯂꯥꯁ ꯇꯦꯟ ꯐꯥꯎ ꯈꯛꯇꯪꯒꯤꯅꯤꯅꯀꯣ ꯑꯩꯅ ꯇꯥꯛꯄ ꯌꯥꯕꯒꯤꯁꯦ ꯑꯗꯨ ꯑꯣꯏꯕꯅꯤꯅ ꯑꯗꯨꯝ ꯀꯩ ꯍꯥꯏꯥꯏꯗꯣꯏꯅꯣ ꯑꯗꯨꯝ ꯁꯣꯁꯦꯜ ꯁꯥꯏꯟꯁ ꯍꯥꯏꯅ ꯆꯠꯂꯦ ꯑꯗꯣ ꯑꯩꯅ ꯑꯗꯨꯝ ꯂꯥꯏꯕꯛ ꯐꯗꯅ ꯑꯗꯨꯒꯤꯗꯣ ꯑꯩ ꯅꯦꯠꯇꯣ ꯊꯥꯗꯣꯛꯄ ꯉꯝꯃꯗꯤ ꯑꯗꯨꯝ ꯑꯩꯅ ꯑꯦꯂꯕꯦꯟ ꯇꯨꯋꯦꯜꯞ ꯂꯧꯔꯁꯨ ꯀꯦꯝ ꯍꯥꯏꯔꯣꯏꯕꯀꯣ ꯃꯤꯅ ꯍꯥꯏꯕꯗꯤ ꯑꯗꯨꯗ ꯊꯥꯕ ꯉꯝꯈ꯭ꯔꯦ ꯍꯥꯏꯕꯅꯤꯅꯀꯣ ꯑꯗꯨꯕꯨꯗ ꯑꯗꯨꯝ ꯑꯗꯣ ꯁꯣꯝꯗꯤ ꯊꯥꯕꯤꯈꯤꯕ꯭ꯔꯥ ꯅꯠꯇ꯭ꯔꯒ ꯑꯗꯨꯝ
ꯑꯩ ꯊꯥꯕ ꯊꯥ ꯑꯩꯗꯤ ꯑꯗꯨꯝ ꯃꯥꯁꯇꯔ ꯂꯣꯏꯔꯒ ꯑꯩꯈꯣꯏꯒꯤ ꯒꯣꯔꯃꯦꯟꯒꯤ ꯖꯣꯕ ꯒꯣꯔꯃꯦꯟ ꯑ ꯁꯦꯟꯇ꯭ꯔꯦꯜꯒꯤ ꯕꯦꯡꯀꯨꯝꯕꯒꯤ ꯍꯥꯏꯇꯥꯔꯦꯀꯣ ꯑꯗꯨꯒꯨꯝ ꯃꯔꯨ ꯑꯣꯏꯅ ꯂꯥꯏꯔꯤꯛ ꯄꯥꯔꯒ ꯍꯥꯏꯇꯥꯔꯦ ꯑꯦꯛꯖꯥꯝ ꯊꯥꯕꯒꯤ ꯑꯗꯨꯒꯤ ꯄ꯭ꯂꯥꯟ ꯑꯣꯏꯅ ꯇꯧꯏꯤ
ꯎꯝ ꯐꯩꯌꯦꯗ ꯅꯣꯏ ꯂꯥꯏꯔꯤꯛ ꯄꯥꯅꯤꯡꯕꯁꯤꯡꯒꯤꯗꯤ
ꯑ ꯅꯣꯏ ꯄꯤ ꯑꯩꯆ ꯗꯤ ꯇꯧꯕ ꯍꯥꯏꯗꯨꯁꯨ ꯂꯥꯏꯔꯤꯛ ꯃꯌꯥꯝ ꯄꯥꯗꯣꯏ ꯅꯠꯇ꯭ꯔꯣ
ꯑꯗꯨꯅꯦ ꯑꯩꯁꯦ ꯂꯥꯏꯔꯤꯛ ꯄꯥꯅꯤꯡꯗꯦ ꯂꯥꯏꯔꯤꯛ ꯄꯥꯅꯤꯡꯗꯕ ꯊꯕꯛ ꯊꯤꯒꯦ ꯊꯤꯒ ꯒꯦ ꯍꯥꯏꯔꯒ ꯂꯥꯁꯇ ꯄꯨꯟꯁꯤ ꯆꯨꯞꯄꯒꯤꯒꯦꯂꯔꯩ ꯄꯥꯗ꯭ꯔꯗꯤ ꯗꯤ ꯌꯥꯗꯕꯒꯤ ꯐꯤꯕꯝꯗ ꯑꯣꯏꯅ ꯂꯩꯔꯛꯑꯦ ꯍꯧꯖꯤꯛ
ꯕꯤ ꯑꯦꯠꯇ ꯂꯣꯏꯁꯤꯜꯂꯗꯤ ꯄ꯭ꯔꯥꯏꯃꯥꯔꯤ ꯑꯣꯖꯥꯒꯨꯝꯕ ꯄ꯭ꯔꯥꯏꯃꯥꯔꯤ ꯄ꯭ꯔꯥꯏꯃꯥꯔꯤꯒꯤ ꯍꯥꯏꯁꯦ ꯑꯁ ꯒꯣꯔꯃꯦꯟꯒꯤ ꯇꯧꯔꯛꯑꯗꯤ ꯃꯣꯏꯗꯤ ꯄꯩꯁꯥ ꯉꯥꯛꯇꯅꯤꯗ
ꯄꯁꯥ ꯄꯁꯥ ꯉꯥꯛꯇ ꯑꯗꯨꯕꯨꯗꯤ ꯂꯣꯏ ꯈꯪꯅꯔꯕ ꯉꯥꯛꯇꯅꯦ ꯄꯩꯁꯥ ꯉꯥꯛꯇꯅꯤ
ꯎꯝ ꯒꯣꯔꯃꯦꯟꯒꯤꯕꯨ ꯐꯔꯛꯑꯗꯤ ꯑꯇꯣꯞꯄ ꯆꯪꯕ ꯌꯥꯕꯗꯤ ꯂꯩꯕ꯭ꯔꯥ ꯒꯣꯔꯃꯦꯟꯒꯤ ꯅꯠꯇꯕ ꯁꯦꯟꯇ꯭ꯔꯦꯜꯒꯨꯝꯕꯅ ꯀꯧꯕ ꯈꯪꯕ
ꯑꯩꯁꯦ ꯃꯤ ꯑꯩꯅ ꯑꯗꯨꯝ ꯑꯩꯅ ꯑꯗꯨꯝ ꯍꯣꯠꯅꯖꯔꯒ ꯁꯤꯇꯦꯠꯇꯣ ꯁꯤꯇꯦꯠ ꯈꯪꯕꯤꯕ꯭ꯔꯥ ꯑꯩꯣꯏ ꯁꯦꯟꯇ꯭ꯔꯦꯜꯒꯤꯗꯣꯀꯣ ꯑꯗꯨꯗꯣ ꯊꯥꯕ ꯉꯝꯃꯒ ꯑꯩꯅ ꯀꯩ ꯍꯥꯏꯗꯣꯏꯅꯣ ꯑꯩꯅ ꯑꯗꯨꯝ ꯋꯥꯡꯅ ꯐꯪꯕ ꯉꯝꯃꯗꯤꯀꯣ
ꯑꯥ
ꯐꯪꯕ ꯉꯝꯃꯗꯤ ꯑꯗꯨꯝ ꯗꯥꯏꯔꯦꯛ ꯔꯤꯀ꯭ꯔꯨꯏꯠ ꯇꯧꯕ ꯌꯥꯕꯒꯤ ꯆꯥꯟꯁꯁꯨ ꯂꯩꯌꯦꯕꯀꯣ ꯍꯥꯏꯕꯗꯤ ꯃꯣꯏꯁꯨ ꯕꯦꯀꯦꯟꯁꯤ ꯑꯗꯨꯝ ꯂꯩꯕꯅꯤꯅ
ꯁ꯭ꯋꯥꯏꯒꯤ ꯀꯣꯂꯦꯖꯇ ꯀꯗꯗꯤ ꯁ꯭ꯋꯥꯒꯤ ꯀꯩꯅꯣꯗꯤ ꯅꯠꯇꯕ
ꯎꯝ ꯑꯗꯨꯕꯨꯗꯤ ꯑꯩꯒꯤ ꯑꯩꯅ ꯑꯗꯨꯝ ꯃꯣꯏꯅ ꯑꯦꯂꯣꯀꯦꯁꯟ ꯄꯤꯔꯛꯀꯅꯤ ꯀꯔꯝꯕꯗ ꯄ꯭ꯔꯥꯏꯌꯣꯔꯤꯇꯤ ꯤ ꯑꯩꯈꯣꯏꯅ ꯑꯗꯨꯝ ꯑꯦꯛꯖꯥꯝ ꯊꯥꯕꯗ ꯊꯥꯅꯤꯡꯕ ꯃꯐꯝ ꯍꯥꯏꯅ ꯑꯗꯨꯝ ꯑꯦꯂꯣꯀꯦꯁꯟ ꯄꯤꯗꯅꯀꯣ ꯑꯗꯨꯒꯤ ꯚꯦꯀꯦꯟꯁꯤꯒꯤ ꯃꯇꯨꯡ ꯃꯇꯨꯡꯏꯟꯅ ꯑꯗꯨꯕꯨꯗꯤ ꯌꯥꯝ ꯇꯥꯡꯅ ꯊꯣꯛ ꯄꯣ ꯊꯕꯛꯅꯗ ꯁ ꯑꯗꯨꯝ ꯁꯤꯠꯇꯤꯗꯪ ꯑꯣꯏꯔꯁꯨ ꯀ꯭ꯂꯤꯌꯥꯔ ꯇꯧꯕ ꯉꯝꯃꯗꯤꯀꯣ ꯑꯗꯣ ꯑꯗꯨꯝ ꯑꯗꯨꯅꯦꯗ ꯑꯗꯨꯝ ꯂꯝꯕꯤꯕꯨꯗꯤ ꯂꯩꯌꯦ ꯑꯗꯨ ꯑꯣꯏꯔꯁꯨ ꯁꯤꯇꯦꯠ ꯅꯠꯇ꯭ꯔꯒ ꯇꯦꯠ ꯅꯠꯇ꯭ꯔꯒ ꯅꯦꯠ ꯑꯁꯤ ꯑꯍꯨꯝꯁꯤꯗꯀꯣ ꯑꯃꯗꯕꯨ ꯑꯗꯨꯝ ꯀ꯭ꯂꯤꯌꯥꯔ ꯇꯧꯕ ꯉꯝꯃꯗꯤ ꯂꯝꯕꯤꯕꯨꯗꯤ ꯑꯗꯨꯝ ꯈꯔꯕꯨꯗꯤ ꯂꯩꯌꯦ
ꯎꯝ ꯑꯗꯣ ꯁꯤꯇꯦꯠ ꯀꯥꯏ ꯀꯩꯅꯣꯗꯤ ꯋꯥꯔꯝꯗꯧ ꯃꯥꯜꯂꯦ ꯀꯝꯄꯤꯇꯤꯁꯟꯗꯤ ꯌꯥꯝ ꯋꯥꯡꯉꯝꯗꯧ ꯃꯥꯜꯂꯦ ꯍꯧꯖꯤꯛꯀꯤ ꯁꯤꯇꯦꯠ ꯍꯥꯏꯗꯣ
ꯋꯥꯡꯉꯦ ꯃꯥꯗꯤ ꯑꯃꯨꯛ ꯍꯤꯟꯗꯤꯁꯨ ꯌꯥꯎꯋꯦ ꯑꯗꯨꯒꯤꯅꯦ ꯍꯥꯏꯕꯗꯤ ꯃꯣꯏꯁꯦ ꯐꯦꯁ ꯑꯅꯤ ꯐꯦꯁ ꯑꯅꯤ ꯂꯩꯌꯦ ꯍꯥꯏꯌꯦꯕꯀꯣ ꯑꯩꯈꯣꯏ ꯃꯔꯨꯏ ꯑꯣꯏꯅ ꯑꯩꯈꯣꯏ ꯑꯩꯈꯣꯏꯁꯦ ꯁꯤꯛꯁꯇꯒꯤ ꯇꯦꯟ ꯐꯥꯎꯒꯤ ꯀ꯭ꯔꯥꯏꯇꯦꯔꯤꯌꯥꯅꯦꯕ ꯀ꯭ꯂꯥꯁꯁꯦ ꯑꯗꯨ ꯑꯣꯏꯕꯅꯤꯅ ꯑꯗꯨꯝ ꯍꯤꯟꯗꯤꯗꯁꯨ ꯈꯔ ꯐꯣꯀꯁ ꯇꯧꯋꯦꯅ ꯍꯥꯏꯗꯨꯅ ꯕꯦꯁꯤꯛꯇꯪ ꯑꯣꯏꯔꯁꯨ ꯍꯥꯏꯕꯗꯤ ꯁꯦꯟꯇꯦꯟꯁ ꯄꯥꯕ ꯊꯣꯛꯄ ꯉꯝꯕꯒꯤ ꯆꯥꯡꯗ ꯍꯤꯟꯗꯤꯁꯤꯁꯨ ꯈꯪꯗ꯭ꯔꯗꯤ ꯑꯃꯨꯛ ꯌꯥꯗꯕ ꯑꯗꯨꯒꯤ
ꯍꯩꯕ꯭ꯔꯣ ꯀꯃꯥꯏꯅ ꯇꯧꯋꯤ ꯍꯤꯟꯗꯤꯗꯤ
ꯍꯤꯟꯗꯤꯁꯦ ꯑꯗꯨꯝ ꯈꯔꯕꯨꯗꯤ ꯉꯝꯃꯦ ꯃꯤꯗꯧꯅ ꯃꯤꯠ ꯎꯨꯁꯤꯜꯂꯒ ꯍꯥꯏꯕ ꯉꯝꯗ꯭ꯔꯁꯨꯀꯣ ꯑꯗꯨꯝ ꯋꯥꯔꯠꯇ ꯎꯕ ꯃꯇꯝꯗ ꯈꯔ ꯈꯔ ꯃꯇꯝꯕꯨꯗꯤ ꯂꯧꯋꯦ ꯍꯥꯏꯕꯗꯤ ꯍꯦꯛꯇ ꯉꯥꯡꯊꯣꯔꯛꯑꯒꯦ ꯍꯥꯏꯕꯗꯤ ꯅꯠꯇꯕ ꯎꯝ
ꯃꯇꯦꯛ ꯃꯇꯦꯛꯀ ꯁꯝ ꯁꯣꯟꯟꯅꯔ ꯄꯥꯕꯒꯨꯝꯕ
ꯎꯝ ꯑꯗꯨ ꯑꯗꯨ ꯃꯈꯥ ꯇꯪ ꯅꯣꯏꯗ
ꯎꯝ ꯑꯁ ꯁꯤꯟꯗꯤꯁꯦ ꯃꯥ ꯁꯝꯅ ꯍꯥꯏꯔꯕꯗ ꯌꯥꯝ ꯋꯥꯕꯅꯤ
ꯎꯝ
ꯑꯗꯣ ꯁꯣꯝꯗꯤ ꯑꯗꯨꯝ ꯍꯤꯟꯗꯤꯒꯨꯝꯕ ꯃꯩꯇꯩ ꯃꯌꯦꯛꯀꯨꯝꯕ ꯑꯗꯨꯝ ꯍꯩꯅꯔꯛꯄ꯭ꯔꯣ
ꯃꯩꯇꯩ ꯃꯛꯇꯤ ꯍꯥꯏꯅꯩ ꯐꯖꯅ ꯑꯗꯨꯒ ꯍꯤꯟꯗꯤ ꯍꯤꯟꯗꯤꯁꯨ ꯄꯥꯕꯗꯤ ꯈꯔ ꯊꯣꯛꯏꯏ
ꯎꯝ
ꯑ ꯌꯥꯝ ꯀꯥ ꯍꯦꯟꯅ ꯍꯕꯗꯤ ꯑꯣꯏ ꯀ꯭ꯂꯥꯁ ꯑꯩꯠꯇꯒꯤ ꯑꯗꯨꯝ ꯇꯣꯛꯈ꯭ꯔꯦꯗꯅ ꯑꯗꯨꯅ ꯌꯥꯝ ꯍꯩꯅꯕ ꯑꯣꯏꯗꯦ
ꯎꯝ
ꯑꯗꯨꯕꯨꯗꯤ ꯑꯗꯨꯝ ꯃꯩꯇꯩ ꯃꯌꯦꯛꯀꯨꯝꯕ ꯍꯤꯟꯗꯤꯒꯨꯝꯕ ꯈꯪꯖꯟꯍꯧꯕꯁꯦ ꯌꯥꯝ ꯀꯥꯟꯅꯕꯅꯦꯗ ꯍꯥꯏꯕꯗꯤ
ꯍꯤꯟꯗꯤꯒꯗꯤ ꯃꯤ ꯍꯤꯟꯗꯤꯗ ꯑꯩꯈꯣꯏꯒꯤ ꯃꯥꯁꯇꯔꯁꯨ ꯀꯩꯁꯨ ꯂꯣꯏ ꯇꯧꯔꯛꯄ ꯀꯥꯡꯕꯨꯗꯣ
ꯑꯥꯎ
ꯑꯗꯨꯗꯤ ꯍꯥꯏꯌꯔ ꯏꯁꯇꯗꯤ ꯇꯧꯕ ꯀꯥꯡꯕꯨ ꯃꯅꯤꯄꯨꯔꯗ ꯊꯕꯛꯁꯦ ꯌꯥꯝ ꯂꯥꯏꯅ ꯐꯪꯉꯦꯕ ꯃꯣꯏꯗꯤ ꯄꯩꯁꯥ ꯄꯤꯖꯗ꯭ꯔꯁꯨ
ꯑꯣ
ꯍꯤꯟꯗꯤꯁꯦ ꯁꯤꯠ ꯂꯩꯇꯦꯕ ꯁꯤꯠ ꯍꯥꯡꯉꯦꯕ ꯑꯣꯖꯥ ꯇꯄ ꯀꯥꯟꯗ ꯑꯗꯨꯅ ꯄꯩꯁꯥ ꯀꯦꯝꯕꯤꯒꯗ꯭ꯔꯁꯨ ꯍꯤꯟꯗꯤ ꯑꯗꯨꯝ ꯈꯜꯂꯦꯒꯥꯏꯅ ꯐꯪꯉꯦ ꯀꯥꯏꯅ ꯍꯥꯏꯗꯤ ꯑꯣꯖꯥ ꯂꯤꯁꯤꯡ ꯑꯃ ꯀꯧꯕ ꯀꯥꯟꯗ ꯍꯤꯟꯗꯤꯒꯤꯗꯤ ꯁꯤꯛꯁ ꯍꯟꯗ꯭ꯔꯦꯗꯃꯨꯛꯇꯪ ꯆꯥꯊꯣꯛꯃꯨꯛꯇꯪ ꯂꯥꯛꯄ ꯍꯥꯏꯇꯥꯔꯦ ꯑꯣꯖꯥ ꯑꯗꯨꯃꯥꯏꯅ ꯂꯥꯛꯑꯦ
ꯍꯣꯏꯗ ꯑꯩꯈꯣꯏꯗꯤꯗꯤ ꯇꯝꯍꯧꯗ꯭ꯔꯕꯅꯤꯅꯝ ꯀꯕ ꯀꯕꯛ ꯄꯥꯕ ꯌꯥꯅꯤꯉꯥꯏ ꯈꯛꯇ ꯉꯥꯏꯔꯦ ꯑꯩꯈꯣꯏꯗꯤ
ꯈ ꯈꯥ ꯈꯥ ꯈꯥꯉꯖ
ꯎ ꯑꯗꯨ ꯐꯥꯎꯕꯗ ꯐꯝꯃꯜꯂꯦꯗ
ꯍꯣꯏ ꯑꯁ ꯑꯩꯅ ꯍꯤꯟꯖꯤ ꯈ꯭ꯋꯥꯏ ꯂꯨꯕ ꯍꯥꯏꯔꯗꯤꯀꯣ
ꯎꯝ
ꯀꯩꯅꯣ ꯊ ꯎꯝ ꯎ ꯑꯗꯣ ꯃꯁꯤꯡ ꯊꯥꯕꯗꯣ ꯃꯁꯤꯡ ꯍꯥꯏꯗꯤ ꯑꯦ ꯗꯣ ꯇꯤꯟ ꯇꯧꯕꯗꯣ
ꯎꯝ
ꯑꯦꯛꯇꯨꯗꯤꯤꯟ ꯁꯥꯗ꯭ꯔꯣ ꯒ꯭ꯌꯥꯔꯥ ꯕꯥꯔꯥꯐꯥꯎꯗꯤ ꯈꯪꯉꯝꯒꯅꯤꯕ ꯑꯗꯨꯏ ꯃꯈꯥ ꯇꯥꯕꯗꯨꯗꯤ ꯄꯁ
ꯁꯤꯅꯦꯗ ꯆꯞ ꯃꯥꯟꯅꯩꯗ ꯑꯗꯨꯒꯤ ꯃꯇꯥꯡꯗꯨꯗꯗꯤ
ꯁꯣꯒꯨꯝꯕ ꯍꯟꯗ꯭ꯔꯦꯗꯠꯇꯣ ꯑꯗꯨꯒꯨꯝꯕ ꯈꯔ ꯈꯪꯉꯅꯤ ꯑꯗꯨꯒ ꯂꯣꯏ ꯑꯇꯣꯞꯄꯗꯤ ꯈꯪꯗꯦ
ꯑꯁꯤꯒꯨꯝꯕꯁꯦ ꯑꯃ ꯑꯩꯅ ꯍꯤꯟꯗꯤꯁꯦ ꯌꯥꯝ ꯍꯩꯔꯨꯕꯗꯤ ꯅꯠꯇꯦ ꯑꯗꯨ ꯑꯣꯏꯔꯁꯨ ꯑꯗꯨꯝ ꯑꯩ ꯑꯃ ꯑꯗꯨꯝ ꯐꯔꯛ ꯇꯥꯔꯒ ꯗꯦꯜꯂꯤꯗ ꯂꯩꯕ ꯃꯇꯝꯗꯀꯣ ꯑꯗꯨꯃꯥꯏꯅ ꯇꯧꯕ ꯃꯇꯝꯁꯤꯗ ꯑꯗꯨꯝ ꯍꯦꯟꯖꯥꯡ ꯅꯥꯄꯤ ꯌꯣꯟꯕ ꯑꯗꯨꯝ ꯃꯌꯥꯡꯁꯤꯡꯗꯣ ꯑꯗꯨꯒ ꯑꯗꯨꯝ ꯐꯥꯎꯅꯕꯗ ꯑꯗꯨꯝ ꯈꯔ ꯈꯔ ꯈꯪꯕꯗꯣ ꯑꯗꯨꯒꯤꯅꯦꯗ ꯑꯗꯨꯝ ꯂꯩꯕꯨ ꯂꯩꯔꯗꯤ ꯗꯤ ꯃꯣꯏꯒꯤ ꯂꯣꯟꯗꯣ ꯇꯥꯕꯗ ꯑꯗꯨꯈꯛꯅ ꯂꯨꯕꯗꯤ ꯅꯠꯇꯦ ꯃꯇꯌꯦꯛ ꯁꯦꯡꯅ ꯍꯥꯏꯔꯗꯤ ꯑꯗꯨꯝ ꯇꯥꯕꯨ ꯇꯥꯔꯗꯤ ꯈꯪꯉꯦ ꯍꯥꯏꯕꯗꯣ
ꯎꯝ ꯑꯥꯗ ꯃꯨꯣꯏ ꯈꯔ ꯌꯥꯝ ꯀꯨꯏꯔꯦꯔꯗꯤ ꯑꯃꯨꯛ ꯐꯖꯅ ꯈꯪꯗꯧꯕꯀꯣ
ꯎꯝ
ꯃꯤꯅ ꯉꯥꯡꯕꯗꯗꯤ ꯑꯗꯨꯝ ꯃꯤꯅꯤꯡꯗꯤ ꯂꯧꯁꯤꯟꯕ ꯉꯝꯕꯗꯣ ꯑꯗꯨꯒ ꯄꯥꯡꯊꯣꯛꯄꯗꯤ ꯍꯩꯇꯕꯗꯣ ꯑꯗꯨꯃꯥꯏꯅ ꯇꯧꯔꯁꯨ ꯇꯧꯕꯗꯤ
ꯎꯝ
ꯆꯥꯛꯅ ꯀꯔꯝ ꯀꯥꯟ ꯆꯥꯗꯣꯏꯕ
ꯆꯥꯛꯁꯦ ꯑꯗꯨꯝ ꯉꯥꯏꯍꯥꯛ ꯂꯩꯔꯒ ꯆꯥꯒꯅꯤꯗ ꯍꯧꯖꯤꯛꯃꯛꯄꯨꯗꯤ ꯆꯥꯈꯤꯔꫭꯏ
ꯃꯣꯔꯅꯤꯡꯗ ꯍꯦꯕꯤ ꯕ꯭ꯔꯦꯛꯐꯥꯁꯀꯨꯝꯕ ꯇꯧꯕ꯭ꯔꯥ ꯀꯃꯥꯏꯅ ꯇꯧꯒꯦ
ꯑꯩ ꯀꯩꯝ ꯇꯧꯗꯦ ꯑꯩꯗꯤ ꯏꯁꯤꯡꯁꯦ ꯌꯥꯝ ꯏꯁꯤꯡꯁꯦ ꯑꯗꯨꯝ ꯒ꯭ꯂꯥꯁ ꯑꯅꯤꯒꯨꯝꯕ ꯑꯗꯨꯝ ꯊꯛꯑꯒ ꯊꯕꯛ ꯁꯨꯕ ꯌꯥꯕ ꯈꯔ ꯁꯨꯗꯣꯛꯑꯒ ꯑꯗꯨꯝ ꯉꯥꯏꯍꯥꯛ ꯐꯝꯃꯅꯤ ꯑꯗꯨꯝ ꯏꯁꯤꯡ ꯑꯃꯨꯛ ꯊꯛꯀꯅꯤ ꯑꯗꯨꯒ ꯑꯗꯨꯝ ꯑꯩ ꯀꯌꯥ ꯆꯥ ꯀꯃꯥꯏꯅ ꯍꯥꯏꯗꯣꯏꯅꯣ ꯑꯗꯨꯝ ꯆꯥꯕ ꯊꯛꯄꯗ ꯑꯗꯨꯝ ꯆꯥꯛꯀꯨꯝꯕ ꯈꯛꯇꯪ ꯑꯌꯥꯝꯕ ꯆꯥꯏꯌꯦꯕꯀꯣ ꯑꯇꯣꯞꯄꯗ ꯑꯆꯥ ꯄꯣꯠꯀꯨꯝꯕꯗꯣ ꯀꯌꯥ ꯆꯥꯗꯕ ꯎꯝ ꯑꯗꯨꯒꯤ
ꯑꯗꯨꯅꯕꯨꯗꯤ ꯍꯌꯦꯡ ꯏꯁꯥꯁꯨ ꯁꯣꯛꯇꯅꯕ
ꯎꯝ ꯈꯔ ꯆꯥꯅꯤꯡꯕꯒꯤꯅꯦꯗ ꯆꯥꯛ ꯆꯥꯅꯤꯡꯕ ꯃꯤ ꯑꯣꯏꯕꯒꯤ
ꯑꯣ ꯆꯥꯛ ꯃꯤ ꯂꯣꯏꯕꯒꯤ
ꯎꯝ꯫
ꯑꯩ ꯆꯥꯛ ꯆꯥꯅꯤꯡꯉꯁꯨ